ꯍꯜꯂꯣ꯫
ꯑꯪ
ꯇꯥꯔꯕ ꯍꯧꯖꯤꯛꯇꯤ꯫
ꯇꯥꯎꯔꯛꯑꯦ
ꯁꯤꯁꯤꯡꯁꯤꯡꯉ꯭ꯔꯣ
ꯑꯣꯏ
ꯑꯁ ꯅꯪꯒꯤ ꯚꯣꯏꯁꯇꯤ ꯆꯥꯛꯎꯗꯤ ꯆꯥꯎꯋꯦꯍꯦ꯫
ꯅꯪꯕꯨ ꯃꯅꯥꯅꯤꯡꯉꯩ ꯇꯧꯅꯤ ꯀꯔꯤꯅꯣ
ꯅꯪꯕꯨ ꯅꯪꯅꯪ ꯉꯪꯕꯒꯨꯝꯅ ꯇꯧꯕꯅꯤ ꯀꯔꯤꯔꯣ꯫
ꯀꯔꯤ ꯀꯔꯤ ꯇꯧꯕꯅꯣꯅꯦ꯫
ꯅꯪ ꯅꯪꯪ ꯇꯁꯦ ꯑꯗꯨ ꯑꯣ ꯑꯣ ꯆꯠꯂꯦ
ꯅꯪ ꯅꯪꯒꯤ ꯚꯣꯏꯁꯇꯤ ꯏꯆꯥꯎꯗꯤ ꯆꯥꯎꯋꯤꯅꯦ ꯀꯃꯥꯏꯅ ꯇꯧꯅꯤ ꯅꯍ ꯅꯍꯁꯦ ꯊꯥꯔꯠ ꯖꯦꯟꯗꯔ ꯑꯣꯏꯔꯝꯕ ꯂꯩꯅꯦ꯫
ꯑꯁ ꯑꯩꯗꯤ ꯐꯣꯔ ꯖꯟꯗꯅꯤ ꯀꯔꯤꯅꯣ꯫
ꯐꯣꯔꯖꯦꯟ
ꯇ꯭ꯔꯥꯟꯁꯖꯦꯟꯗꯔ꯫
ꯑꯣ ꯑꯗꯨꯒꯤ ꯐꯤꯕꯝꯗꯨ ꯂꯨꯕ ꯂꯩꯅꯦ ꯅꯪꯒꯤꯁꯦ
ꯍꯣꯏꯅꯦ
ꯀꯌꯦ ꯍꯦ ꯅꯪꯃꯨꯗꯤ
ꯍꯝ ꯍꯝ ꯀꯤꯅꯤꯡꯉꯥꯏ ꯀꯔꯤꯁꯨ ꯂꯩꯇꯦ ꯀꯔꯤꯔꯣ꯫
ꯃꯅꯗꯦ ꯎꯝ ꯅꯪꯒꯤ ꯈꯨꯟꯖꯦꯡꯗꯣ ꯈꯨꯖꯩꯡ ꯈꯨꯖꯩ ꯍꯥꯏꯁꯤꯔꯥ ꯑꯗꯨꯗ ꯈꯔ ꯑꯩꯈꯣꯏ ꯍꯔꯦꯕ
ꯈꯣꯟꯖꯦꯜ
ꯍꯣꯡꯖꯦꯜ
ꯍꯣꯏ꯫
ꯈꯣꯡꯖꯦꯜꯀꯣ ꯅꯪꯒꯤ ꯈꯣꯡꯖꯦꯜꯗꯣ ꯆꯥꯎꯕꯨꯗꯤ ꯆꯥꯎꯅꯍꯦꯛ ꯑꯁꯤꯗꯤ ꯈꯔ ꯀꯩꯁꯨ ꯇꯧꯗꯦꯗ ꯆꯥꯎꯋꯦ ꯍꯥꯏꯕꯤꯌꯨ ꯋꯥꯅꯤ
ꯌꯥꯏꯅꯦ ꯑꯗꯨꯁꯨ
ꯔꯥꯁꯤ ꯂꯩꯌꯦ ꯍꯥꯏꯕꯗꯣ ꯈꯪꯕ꯭ꯔꯣ
ꯑ ꯔꯁꯤꯂꯦꯁ ꯍꯕꯅꯤ ꯇꯨꯔꯣ
ꯅꯗꯦ ꯔꯥꯁꯤ ꯂꯩꯌꯦ ꯍꯥꯏꯕꯗꯣ ꯈꯪꯕ꯭ꯔꯣ ꯃꯤꯅꯤꯡꯗꯣ ꯑꯗꯨꯒꯤ ꯑꯗꯣ ꯀꯔꯤ ꯍꯥꯏꯕꯅꯣ
ꯑꯥ
ꯑꯗꯨ ꯀꯔꯤ ꯍꯥꯏꯕꯅꯣ ꯍꯥꯏꯔꯨꯅꯦ ꯈꯪꯅꯗꯦ
ꯈꯟꯗꯕ ꯁꯥꯕ
ꯅꯠꯇꯦ ꯅꯪ ꯈꯪꯂꯗꯤ ꯍꯥꯏꯔꯛꯑꯣꯕ ꯔꯥꯁꯤ ꯂꯩꯌꯦ ꯍꯥꯏꯗꯤ ꯀꯔꯤ ꯍꯥꯏꯕꯅꯣꯗ ꯀꯔꯤ ꯍꯥꯏꯕꯅꯣ ꯍꯥꯏꯕꯅꯤ
ꯈꯪꯉꯦ ꯑꯗꯨꯁꯨ ꯑꯦꯛꯁꯄ꯭ꯂꯦꯟ ꯇꯧꯕꯗꯤ ꯉꯝꯗꯦꯅꯦ ꯀꯔꯤ ꯍꯥꯏꯁꯤꯔꯥ ꯃꯤꯅ ꯄꯥꯝꯅꯤꯡꯉꯥꯏ ꯑꯟꯗꯔꯁꯇꯦꯟ ꯇꯧꯔ ꯑꯟꯗꯔꯁꯇꯦꯟ ꯇꯧꯔꯗꯤ ꯌꯥꯏꯅꯦ
ꯅ ꯅꯪ ꯑꯟꯗꯔꯁꯇꯦꯟꯗꯤ ꯇꯧꯋꯦꯕꯀꯣ ꯑꯗꯨ ꯑꯗꯨꯒꯤ ꯔꯁꯤ ꯂꯩꯑꯦ ꯍꯥꯏꯕꯗꯣ
ꯍꯣꯏ ꯍꯣꯏ ꯍꯣꯏ
ꯈꯪꯉꯦꯕ
ꯍꯣꯏ
ꯐꯖꯩꯅꯦ ꯅꯪ ꯀꯃꯥꯏꯅ ꯈꯪꯕꯅꯣꯗꯣ ꯑꯩꯗꯤ ꯑꯗꯨꯗꯣ ꯑꯩꯈꯣꯏꯒꯤ ꯑꯩꯒꯤ ꯂꯣꯟꯅꯦꯅ
ꯎꯝ ꯑꯩꯈꯣꯏꯁꯨ ꯑꯗꯨꯃꯥꯏ ꯉꯥꯡꯕꯅꯤ ꯀꯩꯔꯣ ꯈꯣꯏꯁꯨ ꯍꯩꯕꯅꯤꯗ
ꯑꯗꯨꯗꯣ ꯃꯩꯇꯩꯂꯣꯟꯔꯣ
ꯅꯠꯇꯦ
ꯑꯗꯨ ꯀꯔꯤ ꯂꯦꯡꯒ꯭ꯋꯦꯖꯅꯣ ꯑꯗꯨꯅ
ꯑꯩꯁꯨ ꯈꯪꯗꯦ
ꯑꯩꯈꯣꯏꯒꯤ ꯂꯣꯟꯅꯤ ꯑꯗꯨꯅ ꯑꯩꯗꯤꯅ ꯈꯪꯗ꯭ꯔꯗꯤ ꯁꯤꯗꯤ ꯑꯩꯈꯣꯏꯒꯤ ꯂꯣꯟ ꯃꯜꯂꯦꯅ ꯇꯧꯒꯦ ꯇꯧꯕꯅꯤ ꯑꯗꯨ ꯅꯪ ꯑꯗꯨ ꯈꯪꯉꯦ ꯍꯥꯏꯌꯦ ꯅꯪ ꯀꯃꯥꯏꯅ ꯍꯧꯅꯅ ꯅꯨꯄꯥꯅ ꯅꯪꯉꯣꯟꯗ ꯍꯥꯏꯕ꯭ꯔꯥ ꯈꯡꯕꯔꯥ ꯅꯪ
ꯈꯪꯗꯦ ꯑꯩꯁꯦ ꯀꯃꯥꯏꯅ ꯈꯪꯕ꯭ꯔꯗꯣ
ꯅꯨꯄꯥꯅ ꯅꯪꯉꯣꯟꯗ ꯍꯥꯏ ꯑꯃ ꯂꯩꯅꯤꯀꯣ
ꯈꯪꯗꯦ
ꯍꯥꯏꯕ ꯂꯩꯕ꯭ꯔꯣꯃꯤꯌꯦ
ꯍꯥꯥ
ꯅꯨꯄꯥꯗ ꯅꯨꯄꯥꯅ ꯅꯪꯉꯣꯟꯗ ꯑꯗꯨꯒꯨꯝꯕ ꯋꯥ ꯍꯥꯏꯕ ꯂꯩꯈ꯭ꯔꯕꯣ
ꯗꯦ
ꯂꯩꯇꯦ
ꯈꯪꯗꯦ
ꯑꯁ ꯀꯔꯤꯅꯣꯅꯦ ꯈꯪꯗꯦ ꯈꯪꯗꯦ ꯍꯥꯏꯔꯤꯅꯦ ꯅꯪꯅ
ꯁꯤꯗ ꯁꯤꯗ ꯎꯃ ꯃꯤꯡ ꯊꯧꯕꯗꯣ ꯅꯪꯒꯤ ꯃꯤꯡꯔꯣ
ꯅꯠꯇꯦ
ꯉꯁꯥꯏ ꯋꯥꯔꯤ ꯑꯁꯥꯕꯗꯤ ꯁꯨꯃꯥꯏꯅ ꯊꯣꯛꯇꯕꯒꯨꯝ ꯇꯧꯕ ꯁꯤꯅ ꯁꯨꯃꯥꯏꯅ ꯊꯣꯛꯕ ꯀꯔꯤꯅꯣꯅꯦ
ꯈꯪꯗꯦ ꯑꯩꯁꯨ
ꯅꯪꯒꯤ ꯃꯤꯁꯨ ꯅꯪꯒꯤ ꯃꯤꯁꯨ ꯅ ꯐꯖꯅ ꯍꯥꯞꯆꯕꯃꯜꯅꯦꯦꯀꯣ
ꯑꯦ ꯑꯗꯨꯃꯥꯏꯅ ꯍꯒꯨꯕꯨ
ꯑꯣ ꯑꯠꯆꯥ
ꯀꯔꯤꯔꯣ ꯅꯪꯁꯨ
ꯑꯏ ꯀꯕꯨꯔꯤꯦꯅꯦ ꯀꯥꯎꯔꯤꯦꯅꯦ ꯑ ꯑꯗꯤ ꯁꯊꯤ ꯂꯩꯦꯕꯅꯠꯇ꯭ꯔꯣꯅꯣ ꯁꯣ
ꯑ
ꯂꯩꯕ
ꯍꯣꯏ
ꯑꯣ ꯑꯠꯆꯥ
ꯅꯪꯈ ꯏꯗꯤ
ꯑꯩꯈꯣꯏꯗꯤ ꯁꯟꯗꯦꯁ ꯀꯝꯄꯜꯁꯔꯤꯅꯤꯗ ꯑꯥꯎꯠꯁꯥꯏꯗꯗꯤ ꯈꯪꯗꯦ ꯁꯤꯗꯗꯤ ꯁꯟꯗꯦ ꯍꯥꯏꯔꯗꯤ ꯂꯣꯏꯔꯦ ꯅꯠꯇ꯭ꯔꯣ
ꯑꯥ
ꯅꯣꯏꯁꯦ ꯑꯁꯤꯗ ꯂꯥꯏꯛ ꯚꯦꯀꯦꯁꯟꯒꯨꯝꯕ ꯂ ꯂꯥꯛꯄ꯭ꯔꯣ ꯀꯃꯥꯏꯅ ꯇꯧꯒꯦ ꯂꯥꯏ ꯁꯦꯂꯤꯦꯕ꯭ꯔꯦꯁꯟꯒꯨꯝꯕ ꯂꯩꯕ ꯀꯩꯅ ꯂꯥꯏꯛ ꯈ꯭ꯔꯤꯁꯃꯥꯁ ꯀꯨꯝꯕ ꯅꯠꯇ ꯌꯔꯒꯨꯝꯕ ꯑꯗꯨ ꯀꯥꯟꯗ ꯁꯤꯗ ꯂꯥꯛꯄ ꯣꯥꯏ
ꯑꯁꯤꯗꯗꯤ ꯀꯩꯗ ꯍꯕꯅꯣ
ꯅꯣꯏ ꯌꯨꯝꯗ ꯑꯣꯔꯤꯖꯤꯅꯦꯜ ꯅꯣꯏꯒꯤ ꯑꯣꯔꯤꯖꯤꯅꯦꯜ ꯌꯨꯝꯗ
ꯍꯣꯏ ꯂꯥꯛꯄꯅꯤ ꯂꯛꯇ꯭ꯔꯗꯤ ꯍꯣꯏ
ꯑꯗꯨꯑꯣꯗꯤ ꯗꯤ ꯁꯤꯌꯔꯁꯨ ꯂꯥꯛꯀꯗꯧꯕ ꯅꯠꯇ꯭ꯔꯣ
ꯑ ꯍꯣꯏ ꯀꯅꯤꯗ
ꯐꯖꯅ ꯍꯥꯏꯔꯣꯅꯦ ꯀꯩ ꯀ ꯐꯗ
ꯈꯪꯗ꯭ꯔꯤ ꯈꯪꯗ꯭ꯔꯤ ꯂꯛꯅꯤꯡꯉꯥꯏꯒꯨꯝ ꯇꯧꯋꯦ
ꯂꯥꯛꯒ ꯇꯧ ꯃꯥꯜꯂꯦꯕ
ꯍꯣꯏ
ꯎꯝ
ꯅꯈꯣꯏꯗꯤ ꯀꯔꯤ ꯀꯔꯤ ꯇꯧꯕ꯭ꯔꯣ
ꯍꯟꯗꯛ꯭ꯔꯣ
ꯍꯣꯏ
ꯍꯟꯗꯥꯡꯁꯤ ꯑꯩꯈꯣꯏꯗꯤ ꯑꯁ ꯉꯁꯗꯤꯀꯣ
ꯑꯥ
ꯂꯥꯏꯕ꯭ꯔꯦꯔꯤꯗ ꯈꯔ ꯂꯥꯏꯔꯤꯛ ꯌꯦꯡꯉꯦꯕꯀꯣ
ꯑꯥ
ꯉꯔꯥꯡꯗꯤ ꯈꯔ ꯊꯦꯡꯅ ꯇꯨꯝꯃꯦꯕ ꯑꯩ ꯑꯩꯀꯣ ꯄꯨꯡ ꯄꯨꯡ ꯑꯃ ꯑꯗꯨ ꯁ꯭ꯋꯥꯏꯗ ꯇꯨꯡꯉꯦꯕꯀꯣ
ꯑꯥꯎ
ꯑꯗꯨꯒ ꯈꯔ ꯊꯦꯡꯅ ꯇꯨꯝꯃꯦ ꯑꯗꯨꯒ ꯑꯩ ꯇꯨꯝꯃꯀꯥꯟꯗ ꯑꯩꯒꯤ ꯗꯗꯥ ꯃ ꯃꯥꯥꯂꯣ ꯑꯌꯨꯛꯗꯣ
ꯑꯥ
ꯍꯧꯒꯠꯂꯣ ꯍꯧꯒꯠꯂꯣ ꯍꯥꯏꯅ ꯍꯥꯏꯕ
ꯑꯧ
ꯑꯗꯣ ꯑꯌꯨꯛ ꯑꯦꯔꯥꯎꯟ ꯁꯤꯛꯁ ꯊꯥꯔꯇꯤ ꯑꯗꯨ ꯁꯣꯏꯗꯃꯜꯂꯦ ꯑꯗꯨꯗ ꯍꯧꯒꯜꯂꯦꯕ
ꯑꯥ
ꯑꯗꯨꯗ ꯑꯗꯨ ꯈꯔ ꯑꯌꯨꯛ ꯍꯧꯒꯠꯂꯒ ꯊꯕꯛ ꯈꯔ ꯁꯨꯕ ꯑꯗꯣ ꯆꯥ ꯆꯥꯛ ꯆꯥꯕ ꯆꯥꯛ ꯆꯥꯗꯒ ꯂꯥꯏꯕ ꯈꯔ ꯌꯦꯡꯒꯦꯅ ꯂꯥꯏꯕ꯭ꯔꯦꯔꯤꯗ ꯆꯠꯄ ꯀꯣ
ꯑꯥ
ꯑꯁ ꯂꯥꯏꯕ꯭ꯔꯦꯔꯤꯗ ꯌꯥꯎꯔꯒ ꯇꯨꯝꯕ ꯈꯛꯇꯅꯤꯅꯦ ꯉꯥꯍꯩꯗꯤ
ꯨꯇꯨꯝ ꯌꯥꯝ ꯇꯨꯝꯅꯤꯡꯉꯦꯕꯀꯣ
ꯎꯝ ꯎꯝ
ꯂꯣꯏꯔꯦ ꯇꯨꯝꯅꯤꯡꯕꯗꯤ
ꯅꯪꯁꯨ ꯂꯥꯏꯔꯤꯛ ꯇꯝꯕ꯭ꯔꯣ
ꯑꯩꯔꯣ
ꯑꯣꯏ
ꯑꯩ ꯑꯩꯁꯨ ꯂꯥꯏꯔꯤꯛ ꯇꯝꯕ꯭ꯔꯣ ꯍꯥꯏꯌꯦꯅꯦ ꯑꯩꯗꯤ ꯑꯩ ꯂꯥꯏꯔꯤꯛ ꯇꯝꯗ꯭ꯔꯗꯤ ꯀꯅꯥ ꯂꯥꯏꯔꯤꯛ ꯇꯝꯅꯤ
ꯑꯩꯗꯤ ꯅꯪ ꯑꯍꯜ ꯁꯪꯈ꯭ꯕ꯭ꯔꯣꯅꯪ ꯈꯪꯗꯦ
ꯀꯔꯤꯌꯦꯕ
ꯑꯉꯥꯡ ꯆꯪꯈ꯭ꯔꯕ꯭ꯔꯅ ꯈꯪꯒꯅꯤ
ꯀꯔꯤ ꯍꯥꯏꯕ
ꯑꯍꯟ ꯍꯣꯏ ꯑꯍꯟ ꯑꯣꯏꯈ꯭ꯔꯕ꯭ꯔꯣꯅ ꯈꯟꯂꯒ ꯂꯩꯕꯅꯤ
ꯑꯍꯟꯗꯤ ꯑꯍꯟꯅꯤ ꯑꯗꯨ ꯑꯣꯏꯔꯁꯨ ꯂꯥꯏꯔꯤꯛꯇꯤ ꯇꯝꯅꯩ ꯇꯝꯔꯤꯌꯦ
ꯑ
ꯉꯁꯥꯏꯒꯤ ꯖꯨꯋꯥꯂꯤꯒꯤ ꯈꯪꯕ꯭ꯔꯣ
ꯍꯥ
ꯑꯥ
ꯀꯔꯤ ꯍꯥꯏꯕ
ꯉꯁꯥꯏ ꯖꯨꯋꯥꯂꯤꯒꯤ ꯊꯕꯛ ꯇꯧꯋꯦ ꯍꯥꯏꯕꯗꯣ ꯈꯪꯕ꯭ꯔꯣ
ꯑꯣ ꯑꯣ ꯑꯣ
ꯑꯗꯨꯗꯣ ꯅꯪ ꯅꯠꯇꯔꯣ
ꯍ
ꯉꯁꯥꯏ ꯀꯅꯥꯅꯣꯅꯦ ꯑꯩ ꯃꯤꯌꯥꯝ ꯑꯃ ꯋꯥꯔꯤ ꯁꯥꯕ ꯖꯨꯋꯥꯂꯤꯒꯤ ꯊꯕꯛ
ꯅꯠꯇꯦꯍꯦ
ꯑꯗꯨꯗꯣ ꯅꯪꯂꯣ
ꯏꯕꯥꯅꯤꯗꯤ ꯍꯧꯖꯤꯛ ꯈꯛꯇꯅꯤꯅꯦ
ꯅꯠꯇꯦ ꯉꯁꯥꯏ ꯑꯩ ꯅꯪ ꯃꯜꯂꯦ ꯅꯪꯒꯤ ꯃꯈꯣꯟ ꯆꯞ ꯃꯥꯟꯅꯩ
ꯑ ꯅꯠꯇꯦ
ꯑꯗꯨ ꯃꯤ ꯑꯃ ꯍꯥꯏꯔꯛꯑꯕ ꯁꯤꯃꯦꯟꯒꯤ ꯊꯕꯛ ꯁꯨꯋꯦꯅ
ꯑꯆꯥ ꯅꯨꯄꯤꯅ ꯑꯗꯨꯃꯥꯏꯅ ꯇꯧꯕ꯭ꯔꯣ
ꯅꯨꯄꯤꯁꯨ ꯑꯗꯨꯒꯨꯝꯕ ꯊꯕꯛ ꯑꯆꯧꯕꯥ ꯂꯩꯕꯅꯦ ꯐꯥꯒꯤ ꯇꯧꯕ꯭ꯔꯥ ꯈꯪꯗꯦ ꯐꯥꯒꯤ ꯇꯧꯕ꯭ꯔꯥ ꯈꯪꯗꯦ ꯑꯗꯨꯃꯥꯏ ꯍꯥꯏꯔꯑꯦ ꯍꯥꯏꯕ
ꯐꯥꯒꯤ ꯇꯧꯔꯝꯒꯅꯤꯅ ꯀꯗꯩꯗꯒꯤ ꯌꯥꯔꯦ ꯅꯪꯁꯨ
ꯑꯗꯨ ꯅꯨꯄꯤ ꯑꯗꯨ ꯅꯨꯄꯤꯗꯣ ꯅꯪꯅꯗ꯭ꯔꯣ ꯑꯣ ꯑꯃ ꯃꯤ ꯑꯃ ꯍꯥꯏꯗꯤ ꯍꯥꯏꯔꯛꯄꯅꯦꯕꯀꯣ ꯑꯩꯉꯣꯟꯗꯀꯣ
ꯑꯥ
ꯑꯗꯨꯗꯤ ꯑꯩ ꯑꯩ ꯑꯩ ꯑꯩꯗꯤ ꯅꯪꯔꯅ ꯈꯟꯒꯤ ꯋꯥꯅꯤꯗ ꯎꯝ ꯅꯪ ꯅꯠꯇ꯭ꯔꯗꯤ ꯐꯔꯦ
ꯍꯨꯝ ꯍꯨꯝ
ꯑꯗꯨꯅꯤꯗ ꯉꯁꯤꯒꯤꯗꯨꯝ ꯉꯁꯤꯒꯤ ꯊꯕꯛꯇꯣ ꯂꯥꯏꯔꯤꯛ ꯈꯔ ꯄꯥꯒꯦꯅ ꯂꯥꯛꯂꯒ ꯀꯥꯏꯗꯒꯤ ꯏꯁ ꯐꯖꯅ ꯇꯨꯝꯈ꯭ꯔꯦ ꯍꯥꯏ ꯑ ꯑꯗꯨꯗ ꯃꯤꯅꯤꯠ ꯈꯔ ꯔꯨꯡ ꯅꯪꯕꯨ ꯋꯥꯔꯤ ꯁꯥꯕꯗꯣ ꯅꯠ ꯅꯠꯇ꯭ꯔꯗꯤ ꯊꯨꯝꯔꯝꯅꯤ ꯍꯧꯖꯤꯛ
ꯑꯣ
ꯉꯔꯛ ꯉꯁꯤ ꯂꯥꯏꯕꯦꯔꯤꯗ ꯈꯔ ꯇꯨꯝꯕ ꯑꯗꯨꯒꯤꯅꯦ
ꯎꯝ
ꯂꯥꯏꯔꯤꯛ ꯄꯥꯕ꯭ꯔꯣ ꯅꯪ ꯍꯨ
ꯍꯥ
ꯂꯥꯏꯔꯤꯛ ꯍꯣꯏ ꯂꯥꯏꯔꯤꯛ ꯑꯃ ꯑꯃꯒꯗꯤ ꯄꯥꯕ꯭ꯔ ꯍꯥꯏꯕꯅꯤꯗ
ꯍꯥ
ꯇꯝꯕ꯭ꯔꯣ ꯍꯥꯏꯕ꯭ꯔꯣ ꯄꯥꯝꯕ꯭ꯔꯣ ꯑ ꯄꯥꯕ꯭ꯔꯣ ꯍꯥꯏꯕ꯭ꯔꯣ
ꯑꯣꯏ ꯂꯥꯏꯔꯤꯛ ꯇꯝꯁꯨ ꯇꯝꯕ꯭ꯔꯣ ꯂꯥꯏꯔꯤꯛꯁꯨ ꯄꯥꯁꯨ ꯄꯥꯕ꯭ꯔꯣ
ꯍꯣꯏ ꯍꯣꯏ ꯅꯠꯇ꯭ꯔꯗꯤ
ꯀꯔꯤ ꯁꯕꯍꯦꯛ ꯄꯥꯕꯅꯣ ꯅꯪꯗꯤ
ꯑꯩꯗꯤ ꯏꯪꯂꯤꯁ
ꯏꯪꯂꯤꯁ
ꯍꯣꯏ
ꯏꯪꯂꯤꯁ ꯀꯔꯤ ꯃꯞ ꯄꯥꯕꯅꯣ ꯑ ꯅ꯭ꯌꯨꯁꯄꯦꯄꯔꯒꯨꯝꯕ ꯄꯥꯕ꯭ꯔꯥ ꯅꯠꯇ꯭ꯔꯗꯤ ꯂꯤꯇꯔꯦꯆꯔ ꯂꯤꯇꯔꯦꯆꯔꯒꯨꯝꯕ ꯄꯥꯎ
ꯍꯣꯏ ꯂꯤꯇ꯭ꯔꯦꯆꯔ ꯑꯩꯈꯣꯏꯗꯣ
ꯂꯤꯇꯔꯦꯆꯔꯅꯤꯕ
ꯍꯣꯏ
ꯑ ꯑꯗꯨꯗꯤ ꯏꯁ꯭ꯇꯣꯔꯤꯗꯤ ꯌꯥꯝ ꯈꯪꯉꯝꯅꯤꯅꯦꯅ
ꯈꯪꯉꯝꯒꯅꯤꯗ
ꯔꯣꯃꯤꯌꯣ ꯑꯦꯟ ꯖꯨꯂꯦꯠꯒꯤ ꯋꯥꯔꯤꯗꯨ ꯂꯤꯌꯣꯅꯦ ꯑꯩ ꯇꯥꯒꯦ ꯈꯔ ꯈꯪꯕ꯭ꯔꯣ ꯃꯣꯏ ꯑꯅꯤꯒꯤ ꯋꯥꯔꯤꯗꯣ
ꯈꯪꯗ꯭ꯔꯗꯤ ꯂꯤꯇ꯭ꯔꯦꯆꯔ ꯏꯁꯇꯨꯗꯦꯟ ꯑꯣꯏꯒꯔꯒ ꯑꯁ ꯀꯔꯤꯔꯣ ꯅꯪꯁꯨ
ꯑꯗꯨ ꯈꯔ ꯍꯥꯏꯔꯛꯑꯣꯅꯦ ꯈꯔ ꯐꯖꯕ ꯑꯗꯨꯗ ꯁꯤꯟ ꯑꯗꯨꯗ ꯁꯤꯟ ꯑꯃ ꯈꯔ ꯍꯥꯏꯔꯛꯑꯣꯅꯦ ꯃꯤꯅꯤꯠ ꯑꯃ ꯍꯨꯝꯒꯤ ꯌꯦꯡꯉꯦ
ꯈꯪꯗꯦ ꯑꯩ
ꯈꯪꯉꯦ ꯍꯥꯏꯔꯒ ꯀꯔꯤꯅꯣꯅꯦ ꯂꯤꯇꯔꯦꯆꯔ ꯏꯁꯇꯨꯗ ꯍꯪꯉꯣ
ꯂꯩꯅꯤꯡꯗꯦ ꯍꯥꯏꯕꯅꯤꯗ ꯂꯩꯅꯤꯡꯗꯦ ꯍꯥꯏꯕꯅꯤ
ꯍꯥꯏꯅꯤꯡꯗꯦꯕ
ꯍꯣꯏ ꯇꯜꯂꯦ
ꯀꯔꯤꯅꯣꯅꯦ ꯅꯪꯅ ꯑꯗꯨꯐꯥꯎ ꯇꯜꯂꯦ ꯍꯥꯏꯑꯦꯅꯦ ꯑ ꯑꯗꯨꯒꯤ ꯑꯗꯨꯒꯤ ꯃꯨꯚꯤꯗꯤ ꯌꯦꯡꯕꯗꯤ ꯌꯦꯡꯕ꯭ꯔꯣꯅ
ꯑ ꯍꯣꯏ
ꯔꯣꯃꯤꯌꯔ ꯔꯣꯃꯦ ꯑꯦꯟ ꯖꯨꯂꯦꯠ ꯀꯤꯀꯣ
ꯍꯣꯏ
ꯑꯆꯥ ꯐꯖꯕ꯭ꯔꯣ
ꯍꯣꯏ
ꯐꯖꯩꯔꯤꯕ
ꯑꯣꯏ
ꯍꯧꯖꯤꯛ ꯅꯪ ꯈꯔ ꯋꯥ ꯉꯥꯡꯉꯅꯦ ꯑꯩ ꯈꯛꯇꯪ ꯉꯥꯡꯉꯗꯤ ꯌꯥꯔꯣꯏꯅꯦ ꯍꯧꯗꯤ
ꯑꯦꯁ ꯑꯩꯁꯨ ꯉꯪꯈ꯭ꯔꯒ ꯂꯩꯔꯤꯅꯤ ꯀꯔꯤꯔꯣ
ꯍꯣꯏ ꯍꯣꯏ ꯈꯛꯇ ꯑꯗꯨ ꯈꯛꯇ ꯍꯔꯦ ꯑꯗꯨꯅ ꯍꯧꯖꯤꯛ ꯈꯔ ꯍꯧꯖꯤ ꯍꯧꯖꯤꯛꯗꯤ ꯈꯔ ꯉꯥꯎꯕꯅ ꯅꯪꯒꯤ ꯃꯇꯝ ꯄꯤꯒꯦꯕꯀꯣ
ꯎꯝ ꯅꯪꯃ ꯇꯃ ꯍꯥꯏꯗꯅꯦ
ꯀꯔꯤꯒꯤꯅꯣꯅꯦ
ꯑꯗꯨꯝ ꯅꯪꯅ ꯋꯥꯔꯤ
ꯇꯨꯡ ꯀꯌꯥꯗ ꯇꯨꯡꯕꯅꯣꯅꯥꯗꯦ